ꯑꯣ ꯇꯥꯏꯌꯦ ꯇꯥꯏꯌꯦ꯫
ꯑꯣ ꯏꯇꯥꯎ ꯏꯇꯥꯎ ꯑꯩ ꯏꯇꯥꯎꯗ ꯀꯩꯅꯣꯝ ꯍꯪꯒꯦ ꯇꯧꯔꯝꯃꯤꯅꯤ ꯍꯧꯖꯤꯛ ꯌꯥꯝ ꯁꯥꯏꯗꯅ ꯀꯣ ꯑꯗ ꯏꯇꯥꯎꯒꯤ ꯑꯣꯏꯅꯗꯤ ꯌꯥꯝ ꯁꯥꯕꯁꯦ ꯄꯥꯝꯕ꯭ꯔꯥ ꯌꯥꯝ ꯏꯪꯕꯁꯤ ꯄꯥꯝꯕ꯭ꯔꯥ ꯍꯥꯏꯕꯗꯤ ꯑꯏꯪ ꯑꯁꯥꯁꯤꯕꯨꯀꯣ ꯍꯥꯏꯗꯤ ꯋꯦꯗꯔꯁꯦ ꯑꯌꯪꯕꯅ ꯄꯥꯝꯕ꯭ꯔꯥ ꯑꯁꯥꯕꯅ ꯄꯥꯝꯕ꯭ꯔꯥ ꯀꯔꯝꯕꯅ ꯄꯥꯝꯃꯦ
ꯏꯇꯥꯎꯒꯤ ꯋꯥꯐꯝꯁꯦ ꯈꯨꯇꯣꯛ ꯁꯥꯎꯅꯤꯡꯈꯠꯂꯦ ꯑꯩꯁꯦ ꯁꯥꯔꯝꯗꯒꯨꯝ ꯇꯧꯕꯅꯦꯕꯀꯣ ꯁꯥꯗꯦ ꯑꯩꯁꯦ ꯑꯩꯁꯦ ꯁꯥꯃꯟꯕꯩ ꯄꯤꯔꯛꯄ ꯂꯧꯊꯣꯛꯍꯂꯀꯣ ꯑꯗꯣ ꯅꯪꯅ ꯁꯥꯏ ꯑꯃꯨꯛ ꯍꯥꯏꯖꯤꯜꯂꯛꯄꯖꯤꯗ ꯍꯦꯟꯅ ꯑꯃꯨꯛ ꯈꯪꯁꯥ ꯁꯥꯒꯠꯈꯤꯒꯨꯝ ꯇꯧꯒ꯭ꯔꯦꯕ ꯏꯁꯥꯖꯤꯀꯣ꯫ ꯑꯩꯁꯨ ꯈꯜꯂꯝꯃꯤꯅꯦ ꯀꯩꯅꯣ ꯁꯤꯁꯤ ꯁꯥꯔꯝꯗꯕꯗꯒꯤ ꯇꯝꯅ ꯁꯨꯝ ꯁꯥꯒꯠꯂꯛꯄ ꯍꯥꯏꯇꯥꯔꯦ ꯑꯗꯩ ꯐꯨꯔꯔꯤꯁꯦ ꯂꯧꯊꯣꯛꯑꯁꯨꯝ ꯂꯩꯔꯝꯕꯅꯦꯕ ꯑꯗꯨ ꯅꯪꯅ ꯁꯥꯏꯌꯦꯅ ꯑꯃꯨꯛ ꯍꯥꯏꯖꯤꯜꯂꯛꯄꯗ ꯍꯦꯟꯅ ꯑꯃꯨꯛ ꯁꯥꯒꯠꯈ꯭ꯔꯦꯕ ꯏꯁꯥꯁꯦ ꯑꯗꯣ ꯑꯩꯒꯤ ꯑꯣꯏꯅ ꯍꯥꯏꯌꯣ ꯍꯥꯏꯔꯒꯗꯤ ꯑꯩ ꯑꯁꯥꯕꯁꯤ ꯄꯥꯝꯗꯦ ꯑꯁꯥꯕꯖꯦ ꯄꯥꯝꯗꯦ ꯍꯥꯏꯗꯤ ꯎꯄꯥꯏ ꯂꯩꯇꯦ ꯁꯥꯕꯒꯤ ꯊꯕꯛꯁꯤꯃꯀꯣ ꯑꯗꯨꯒ ꯊꯕꯛ ꯑꯃ ꯇꯧꯕꯁꯨ ꯍꯨꯃꯥꯡꯑꯣ ꯀꯩꯑꯣ ꯑꯗꯒꯤ ꯃꯄꯥꯟ ꯀꯩꯅꯣꯝꯇ ꯊꯣꯛꯀꯦ ꯍꯥꯏꯔꯁꯨ ꯑꯩꯈꯣꯏꯒꯤ ꯐꯤꯔꯣ ꯍꯟꯗꯣꯛꯀ ꯍꯟꯒ ꯇꯧꯕꯁꯩ ꯏꯁꯥꯁꯦ ꯍꯥꯟꯅꯗꯒꯤꯁꯨ ꯈꯤꯇꯪ ꯍꯨꯃꯥꯡ ꯁꯧꯒꯜꯂꯦꯕꯀꯣ ꯑꯗꯨꯅ ꯌꯥꯝ ꯅꯨꯡꯉꯥꯏꯇꯕ ꯑꯃꯥ ꯑꯣꯏꯕꯗꯣ ꯍꯨꯃꯥꯡꯑꯣ ꯀꯩꯑꯣ ꯑꯗꯒꯤ ꯁꯥꯒ ꯁꯥꯕꯅꯦ ꯊꯕꯛ ꯑꯃ ꯆꯠꯊꯣꯛꯀꯦ ꯍꯥꯏꯕꯗ ꯑꯗꯨꯝ ꯏꯇꯟꯗ ꯇꯟꯊꯕꯤꯗꯨ ꯇꯧꯋꯦꯕꯀꯣ ꯅꯨꯡꯁꯥ ꯁꯥꯕꯒꯤ ꯃꯇꯝꯁꯤꯃ ꯑꯗꯣ ꯑꯌꯪꯕꯗ ꯑꯌꯤꯡꯕꯁꯤ ꯌꯥꯝ ꯀꯟꯅ ꯄꯥꯝꯕꯗꯤ ꯑꯣꯏꯗꯦ ꯇꯧꯕꯇꯕꯨ ꯑꯁꯥꯕꯒ ꯑꯌꯤꯡꯕꯗꯒꯤ ꯈꯜꯂꯣ ꯍꯥꯏꯔꯒꯗꯤ ꯑ ꯃꯇꯝ ꯃꯇꯝꯅꯤ ꯍꯥꯏꯗꯤꯅꯦ ꯈꯟꯕꯝꯗꯤ ꯈꯪꯗꯦ ꯑꯗꯨꯏꯖꯨ ꯑꯗꯨꯝ ꯑꯏꯪꯕꯅ ꯈꯤꯇꯪ ꯈꯟꯗꯕ ꯌꯥꯗꯦ ꯍꯥꯏꯔꯗꯤ ꯑꯌꯪꯕꯗꯤ ꯇꯥꯔꯅꯤ ꯑꯗꯨꯕꯨ ꯑꯩ ꯑꯌꯪꯕꯁꯨ ꯌꯥꯝ ꯀꯟꯅ ꯄꯥꯝꯕꯗꯤ ꯑꯣꯏꯗꯦꯕꯀꯣ ꯑꯌꯪꯕꯁꯨ ꯆꯞ ꯃꯥꯟꯅꯩꯕ ꯊꯕꯛ ꯑꯃꯁꯨ ꯊꯣꯛꯄꯗ ꯕꯤꯠ ꯑꯃ ꯏꯔ ꯂꯩꯇꯕꯤꯗꯣ ꯑꯗꯒꯤ ꯏꯁꯥꯁꯤ ꯏꯐꯨꯟ ꯐꯨꯡꯒꯠꯂꯅꯤ ꯏꯊꯥ ꯊꯥꯒꯠꯂꯅꯤ ꯅꯣꯏ ꯅꯣꯏ ꯊꯣꯛꯑꯅꯤ ꯅꯣꯏꯔꯤꯉꯩꯗꯒꯤ ꯍꯦꯟꯗꯣꯛ ꯊꯣꯛꯄꯗꯣ ꯂꯨꯝꯅꯕ ꯃꯌꯥꯝ ꯍꯥꯞꯆꯤꯜꯂꯛꯄꯗ ꯑꯗꯨꯃꯥꯏꯅ ꯑꯣꯏꯌꯦ ꯑꯗꯨꯅ ꯑꯩ ꯑꯅꯤꯃꯛꯁꯦ ꯀꯩꯁꯨ ꯌꯥꯝ ꯀꯟꯅ ꯄꯥꯝꯕ ꯑꯣꯏꯗꯦ ꯈꯟꯗꯕ ꯌꯥꯗꯦ ꯍꯥꯏꯔꯒꯕꯨꯗꯤ ꯑꯌꯦꯡꯕꯁꯤ ꯈꯟꯖꯒꯦ ꯑꯗꯣ ꯏꯇꯥꯎꯒꯤꯗꯤ ꯀꯃꯥꯏꯅ ꯇꯧꯒꯦ ꯌꯥꯏ ꯍꯥꯏꯕꯗꯤ ꯀꯔꯝꯕꯅ ꯍꯦꯟꯅ ꯄꯥꯝꯃꯤ ꯑꯣꯔ ꯄꯥꯝꯕꯒꯤ ꯃꯔꯝ ꯄꯥꯝꯗꯕꯒꯤ ꯃꯔꯝ ꯑꯗꯨꯁꯨ ꯈꯔ ꯁꯥꯡꯂꯞꯅ ꯍꯥꯏꯕꯤꯌꯨꯅꯦ
ꯑꯣ ꯑꯩꯒꯤ ꯑꯣꯏꯅꯗꯤꯀꯣ ꯑꯏꯪꯕꯁꯦ ꯄꯥꯝꯃꯦ ꯍꯥꯏꯕꯗꯤ ꯑꯁꯥꯕꯁꯤ ꯀꯩ ꯍꯥꯏꯅꯤ ꯑꯩꯗꯤ ꯀꯩ ꯍꯦ ꯆꯥꯟꯅꯗꯦ ꯍꯥꯏ ꯇꯥꯔꯗꯤ ꯑꯩꯁꯨ ꯏꯁꯥꯁꯨ ꯈꯔ ꯆꯥꯎꯕ ꯅꯣꯏꯕ ꯇꯧꯕꯅꯤꯅꯦ ꯍꯨꯃꯥꯡ ꯇꯥꯛꯒꯅꯤ ꯆꯥꯛ ꯃꯊꯛ ꯆꯥꯔꯛꯄ ꯍꯨꯃꯥꯡꯁꯤ ꯑꯣꯔ ꯑꯣꯔ ꯇꯥꯔꯒ ꯃꯤꯅ ꯌꯦꯡꯕ ꯀꯥꯟꯗ ꯌꯥꯝ ꯍꯩꯩꯅꯟꯊꯕꯗꯣ ꯆꯥꯛ ꯆꯥꯔꯕꯅꯤ ꯍꯥꯏꯔꯣ ꯃ ꯃꯥꯥꯡ ꯍꯦꯛꯇ ꯊꯣꯛꯇꯅ ꯍꯥꯏꯗꯤ ꯆꯥꯕ ꯀꯥꯟꯗꯅ ꯍꯨꯃꯥꯡ ꯇꯥꯏꯑꯦ ꯊꯕꯛ ꯁꯨꯕ ꯀꯥꯟꯗ ꯍꯛꯆꯤ ꯂꯥꯡꯒꯦꯔ ꯈꯪꯗꯦꯒ ꯁꯨꯃꯥꯏꯅ ꯄꯅꯔ ꯈꯜꯂꯝꯒꯗꯧ ꯃꯥꯟꯕꯗꯣ ꯑꯗꯨꯃꯥꯏꯅ ꯋꯥꯈꯜꯅ ꯈꯟꯖꯕꯒꯤ ꯑꯣꯏꯕꯒꯤꯀꯣ ꯑꯗꯨꯝ ꯍꯥꯏ ꯑꯁꯥꯕ ꯍꯥꯏꯕꯁꯤꯁꯨ ꯀꯌꯥꯝ ꯄꯥꯝꯒꯦ ꯑꯗꯒꯤ ꯑꯩꯁꯦ ꯀꯩ ꯍꯥꯏꯅꯤ ꯊꯕꯛ ꯏꯪꯈꯥꯡ ꯑꯃ ꯆꯠꯄꯗ ꯁꯥꯗꯤ ꯁꯥꯁꯤ ꯄꯠ ꯄꯠꯊꯕꯒꯨꯝ ꯀꯩꯒꯨꯝ ꯇꯧꯋꯦꯕꯀꯣ ꯑꯗꯨꯗꯨꯅ ꯑꯩꯅ ꯄꯥꯝꯕꯗꯤ ꯁꯝ ꯅꯤꯡꯊꯝꯊꯥꯒꯨꯝꯕ ꯈꯔ ꯏꯪꯕꯁꯦ ꯑꯗꯨꯝ ꯄꯥꯝꯃꯦ ꯍꯥꯏꯕꯗꯤ ꯀꯥꯂꯦꯟ ꯍꯥꯏꯁꯤꯗꯕꯨ ꯑꯩꯈꯣꯏ ꯆꯥꯕ ꯊꯛꯄ ꯍꯥꯏꯕꯁꯦ ꯄꯪꯆꯥꯠ ꯆꯥꯕ ꯄꯪꯇꯧ ꯇꯧꯕꯁꯦ ꯑꯍꯥꯎ ꯏꯟꯖꯥꯡ ꯂꯩꯇꯦꯕ ꯑꯗꯨꯕꯨ ꯅꯤꯡꯊꯝꯊꯥ ꯑꯣꯏꯇꯥꯔꯒꯗꯤ ꯃꯥꯒꯤ ꯃꯇꯝꯗꯨꯒꯤ ꯌꯦꯟꯖꯥꯡ ꯑꯗꯨꯝ ꯍꯪꯒꯥꯝ ꯀꯣꯕꯤꯁꯦ ꯑꯗꯨꯝ ꯌꯥꯝ ꯆꯥꯅꯕ ꯍꯋꯥꯏ ꯃꯨꯕꯤ ꯀꯩ ꯀꯩ ꯃꯌꯥꯝ ꯌꯥꯝ ꯆꯥꯈꯒꯦ ꯃꯇꯝꯒꯤ ꯃꯇꯝꯒꯤ ꯏꯟꯖꯥꯡꯁꯨ ꯅꯤꯡꯊꯝꯊꯥꯅ ꯍꯦꯟꯕ ꯑꯗꯨꯃꯥꯏꯅ ꯑꯣꯏꯌꯦꯕꯀꯣ ꯑꯗꯨꯃꯥꯏꯅ ꯇꯧꯋꯦꯪꯒꯤꯗꯤ ꯑꯗꯨꯝ ꯑꯕ ꯄꯥꯝꯃꯤ ꯍꯥꯏꯕ ꯅꯨꯡꯁꯦ ꯍꯥꯏꯗ ꯐꯖꯅ ꯇꯥꯍꯧꯗ꯭ꯔꯦ
ꯍꯣꯏ ꯑꯩꯁꯦ ꯈꯪꯗꯦ ꯑꯌꯤꯡꯕ ꯄꯥꯝꯕꯁꯦꯀꯣ ꯁꯨꯃꯥꯏꯅ ꯇꯧꯋꯦꯕ ꯑꯏꯤꯡꯕꯁꯤꯅ ꯑꯌꯨꯛꯇꯗꯤ ꯑꯃꯨꯛ ꯄꯥꯝꯗꯕ ꯑꯁꯥꯝꯕꯗꯅ ꯑꯃꯨꯛ ꯍꯥꯏꯕꯗꯤ ꯊꯕꯛ ꯏꯟꯈꯥꯡ ꯑꯗꯒꯤ ꯊꯕꯛ ꯏꯪꯈꯥꯡ ꯆꯠꯊꯣꯛꯄ ꯈꯣꯠꯄꯒꯤ ꯅꯨꯡꯉꯥꯏꯇꯕꯒꯤ ꯋꯥꯗꯕ ꯑꯗꯨ ꯑꯣꯏꯔꯒꯁꯨ ꯅꯨꯡꯊꯤꯟ ꯀꯩꯀꯥ ꯁꯨꯝ ꯁꯥꯡꯕꯅꯤꯅ ꯊꯕꯛ ꯑꯃ ꯈꯤꯇꯪ ꯁꯥꯡꯗꯅ ꯇꯧꯒꯦ ꯈꯣꯠꯀꯦ ꯍꯥꯏꯕꯗ ꯑꯃꯨꯛ ꯅꯨꯡꯉꯥꯏꯌꯦꯕꯀꯣ ꯑꯗꯒꯤ ꯑꯩꯗꯤ ꯍꯥꯄꯦꯟꯅꯤꯡꯕꯁꯦ ꯌꯥꯝ ꯄꯥꯝꯖꯩꯕꯀꯣ ꯄꯣꯠ ꯑꯃ ꯂꯩꯕꯁꯦ ꯍꯥꯏꯐꯦꯠ ꯍꯥꯟꯅ ꯍꯦꯛꯇ ꯌꯦꯡꯕꯗ ꯇꯧꯋꯦꯕꯀꯣ ꯑꯗꯨꯅ ꯑꯗꯨꯝꯕꯗꯣ ꯁꯨꯝ ꯇꯧꯕꯅꯤꯅ ꯑꯃꯨꯛ ꯅꯤꯡꯊꯝꯊꯥꯗꯗꯤ ꯍꯞꯄꯦꯟ ꯅꯨꯡꯕꯤꯟ ꯑꯃꯨꯛ ꯁꯦꯠ ꯌꯥꯗ꯭ꯔꯦꯗꯅꯀꯣ ꯏꯪꯊꯝꯊꯥꯒꯤꯁꯤꯅ ꯑꯃꯨꯛ ꯀꯃꯥꯏꯅ ꯇꯧꯋꯤꯅ ꯑꯩꯅ ꯑꯃꯨꯛ ꯄꯥꯝꯖꯕꯁꯦ ꯏꯐꯨꯟ ꯐꯨꯪꯉꯥ ꯇꯧꯕꯗꯣ ꯍꯥꯏꯕꯗꯤ ꯂꯨꯝꯍꯟꯅꯕ ꯍꯣꯠꯅꯔꯛꯄꯗ ꯏꯁꯥꯁꯦ ꯂꯦꯡꯕ ꯈꯣꯠꯄꯗ ꯈꯤꯇꯪ ꯑꯦꯛꯇꯤꯞ ꯑꯣꯏꯕ ꯋꯥꯠꯄꯗꯣ ꯑꯗꯨꯃꯥꯏꯅ ꯇꯧꯋꯦꯕ ꯑꯗꯨꯒꯤ ꯑꯃꯨꯛ ꯅꯨꯡꯉꯥꯏꯇꯕ ꯀꯥꯂꯦꯟꯗꯅ ꯑꯃꯨꯛ ꯍꯥꯏꯕꯗꯤ ꯍꯥꯄꯦꯟꯒꯨꯝꯕ ꯁꯦꯠꯂꯒ ꯌꯨꯝꯗ ꯁꯨꯝ ꯀꯩꯀꯥ ꯂꯩꯈꯤꯕ ꯑꯣꯏꯔꯒꯅ ꯑꯃꯨꯛ ꯅꯨꯡꯉꯥꯏꯑꯕ ꯀꯥꯂꯦꯟꯗꯅꯀꯣ ꯑꯗꯨꯒ ꯊꯕꯛ ꯏꯪꯈꯥꯡ ꯆꯠꯄ ꯈꯣꯠꯄ ꯇꯧꯔꯛꯄꯁꯦ ꯁꯤꯗꯅꯦꯕ ꯑꯃꯨꯛ ꯅꯨꯡꯉꯥꯏꯇ꯭ꯣꯏꯁꯤꯅ ꯀꯥꯂꯦꯟ ꯊꯥꯒꯤꯅ ꯑꯗꯣ ꯌꯨꯝꯗ ꯁꯨꯝ ꯂꯩꯕ ꯈꯣꯠꯄ ꯍꯥꯏꯔꯒꯗꯤ ꯑꯗꯨꯝ ꯀꯥꯂꯦꯟꯁꯤꯅ ꯄꯥꯝꯕ ꯍꯦꯜꯂꯦꯕꯀꯣ ꯅꯤꯡꯊꯝꯊꯥꯗ ꯗꯤ ꯑꯃꯨꯛ ꯈꯪꯗꯦ ꯏꯁꯥꯁꯦ ꯌꯥꯝ ꯃꯨꯗꯕꯗꯧꯅ ꯇꯧ ꯂꯩꯕꯗꯣ ꯑꯗꯨꯃꯥꯏꯅ ꯇꯧꯋꯦꯕꯀꯣ ꯏꯪꯊꯝꯊꯥꯁꯦ ꯑꯗꯨꯕꯨ ꯅꯤꯡꯊꯝꯊꯥ ꯀꯥꯂꯦꯟꯗꯒꯤ ꯈꯜꯂꯣ ꯍꯥꯏꯔꯕꯨꯗꯤ ꯑꯩ ꯅꯤꯡꯊꯝꯊꯥ ꯈꯟꯗꯣꯏꯅꯦꯕꯀꯣ ꯑꯗꯨꯃꯥꯏꯅ ꯇꯧꯋꯤ
ꯍꯣꯏ ꯑꯗꯨꯅꯦ ꯑꯩ ꯍꯥꯏꯗꯤ ꯏꯟꯖꯥꯡꯁꯨꯀꯣ ꯅꯤꯡꯊꯝ ꯊꯥꯗꯗꯤ ꯑꯌꯥꯝꯕꯅ ꯍꯥꯎꯕ ꯇꯥꯏꯞ ꯇꯧꯔꯒ ꯑꯩꯅꯁꯨ ꯄꯥꯝꯖꯕ ꯌꯣꯡꯆꯥꯛꯀꯨꯝꯕ ꯊꯣꯛꯑꯅꯤ ꯍꯋꯥꯏ ꯃꯨꯕꯤ ꯊꯣꯛꯑꯅꯤ ꯅꯠꯇ꯭ꯔꯥ ꯎꯊꯨꯝ ꯑꯗꯨꯝ ꯍꯥꯏꯕꯗꯤ ꯅꯤꯡꯝꯊꯥꯒꯤ ꯏꯟꯖꯥꯡ ꯍꯥꯏꯁꯤꯅꯕꯨ ꯑꯗꯨꯝ ꯍꯋꯥꯏ ꯈꯔꯥꯛ ꯑꯗꯨꯝ ꯀꯣꯕꯤ ꯍꯪꯒꯥꯝ ꯑꯗꯨꯝ ꯑꯍꯥꯎꯕ ꯑꯗꯨꯃꯥꯏꯅ ꯊꯣꯛꯄꯗꯣ ꯑꯗꯨ ꯀꯥꯂꯦꯟꯗꯗꯤ ꯑꯃꯨꯛ ꯄꯣꯡꯆꯆꯥ ꯆꯥꯅꯤꯡꯕꯗꯤ ꯌꯥꯗꯦꯕ ꯍꯥꯏꯗꯗꯤ ꯊꯥꯎ ꯅꯣꯡꯁꯨ ꯀꯩꯁꯨ ꯌꯥꯝ ꯆꯥꯅꯤꯡꯕ ꯑꯣꯏꯗꯦ ꯊꯗꯣꯡ ꯆꯥꯔꯨꯔꯒ ꯏꯁꯥꯥꯁꯦ ꯑꯗꯨꯝ ꯏꯁꯤꯡ ꯈꯧꯔꯥꯡꯕ ꯈꯣꯠꯄ ꯇꯧꯔꯒ ꯌꯥꯝ ꯋꯥꯕꯗꯣ ꯃꯥ ꯍꯣꯏ ꯁꯥꯒ ꯁꯥꯕꯅꯦꯅ ꯊꯥꯎꯔꯦꯛ ꯇꯨꯒ ꯀꯩꯀꯥ ꯆꯥꯔꯨꯕ ꯑꯗꯨꯃꯥꯏꯅ ꯇꯧꯕꯗꯨ ꯑꯣꯏꯌꯦꯕꯀꯣ ꯅꯤꯡꯊꯝ ꯊꯥꯒꯤ ꯊꯥꯎ ꯊꯨꯝ ꯆꯥꯔꯤ ꯉꯣꯏꯕ ꯍꯥꯏꯗꯤ ꯏꯁꯗꯣ ꯁꯥꯒꯠꯄ ꯈꯣꯠꯄ ꯇꯧꯕꯗꯣ ꯑꯗꯨꯃꯥꯏꯅ ꯍꯦꯟꯗꯣꯏꯅꯤꯅꯀꯣ ꯑꯗꯨꯥꯏꯅ ꯇꯧꯕ ꯑꯗꯨꯅ ꯑꯗꯨꯝ ꯅꯤꯡꯊꯝꯊꯥ ꯏ ꯆꯥꯛ ꯏꯟꯖꯥꯡꯁꯨ ꯑꯩꯅ ꯄꯥꯝꯕ ꯃꯊꯦꯜꯒꯨꯝꯕ ꯑꯌꯥꯝꯕ ꯑꯣꯏꯕꯅꯤꯅ ꯑꯗꯨꯝ ꯅꯤꯡꯊꯝꯁꯥꯗꯤ ꯄꯥꯝꯃꯦ ꯍꯣꯏ ꯑꯗꯨꯝ ꯐꯤꯔꯣꯟ ꯁꯦꯠꯄꯒꯤꯗꯤ ꯀꯩꯁꯨꯕꯨꯗꯤ ꯌꯥꯝ ꯈꯜꯂꯨꯗꯦꯕꯀꯣ ꯑꯩꯈꯣꯏꯗꯤ ꯑꯗꯨꯝ ꯍꯥꯏꯗꯤ ꯅꯤꯡꯊꯝ ꯊꯥꯒꯤ ꯐꯤꯔꯣꯜ ꯁꯦꯠꯄ ꯍꯥꯏꯁꯤꯗꯕꯨ ꯑꯗꯨꯝ ꯐꯖꯩꯌꯦꯅꯀꯣ ꯑꯗꯩ ꯀꯥꯂꯦꯟ ꯊꯥꯗꯗꯤ ꯑꯃꯨꯛ ꯆꯠꯇꯂꯨꯕꯁꯨ ꯌꯥꯕ ꯅꯠꯇꯦ ꯃꯤꯅꯁꯨ ꯑꯗꯨꯝ ꯍꯥꯏꯅꯩꯅꯦ ꯊꯥꯒꯤ ꯃꯇꯝꯒꯤ ꯐꯤꯔꯣꯜ ꯁꯦꯠꯄꯗꯨꯅ ꯌꯦꯡꯉꯒ ꯃꯥꯁꯦ ꯑꯗꯨꯝ ꯄꯩꯁꯥ ꯄꯥꯏꯕ ꯃꯤ ꯃꯥꯜꯂꯤ ꯃꯥꯟꯗꯦ ꯍꯥꯏꯕꯗꯤ ꯑꯩꯗꯤ ꯅꯤꯡꯊꯝꯊꯥꯒꯤ ꯐꯤꯔꯣꯜ ꯍꯥꯏꯁꯤꯗꯕꯨ ꯑꯗꯨꯝ ꯃꯃꯜ ꯑꯗꯨꯝ ꯈꯔ ꯇꯥꯡꯒꯅꯤꯅ ꯊꯥꯕ ꯈꯣꯠꯄ ꯇꯧꯕꯅꯤꯅ ꯑꯗꯨꯝ ꯌꯦꯡꯕ ꯀꯥꯟꯗ ꯑꯗꯨꯝ ꯈꯪꯉꯦꯗꯅ ꯍꯥꯏꯕꯗꯤ ꯃꯥꯏꯁꯤ ꯌꯥꯝ ꯇꯥꯡꯉꯝꯗꯕ ꯃꯥꯜꯂꯤꯦ ꯑꯐꯕ ꯃꯥꯜꯂꯤꯦ ꯑꯗꯨ ꯃꯥꯥꯏ ꯁꯗꯤꯁꯅꯥꯁꯤ ꯑꯗꯨꯅ ꯅꯤꯡꯊꯝ ꯊꯥꯒꯤ ꯐꯤꯔꯣꯜꯁꯦ ꯌꯥꯝ ꯃꯔꯨ ꯑꯣꯏꯌꯦꯕ ꯃꯤꯅ ꯌꯦꯡꯕ ꯀꯥꯟꯗ ꯃꯥꯁꯦ ꯑꯗꯨꯝ ꯈꯔ ꯏꯅꯥ ꯈꯔ ꯈꯨꯝꯕ ꯃꯤꯅꯦ ꯃꯥꯅ ꯈꯔ ꯂꯩꯇꯕ ꯃꯤꯅꯦ ꯁꯨꯝ ꯈꯟꯗꯣꯛꯄ ꯉꯝꯕꯗꯣ ꯑꯗꯨꯃꯥꯏꯅ ꯇꯧꯋꯦ ꯑꯗꯨ ꯅꯪꯒꯤ ꯃꯣꯠꯇꯗꯤ ꯑꯗꯨꯃꯥꯏꯅ ꯈꯟꯕ ꯐꯤꯔꯣꯟꯜ ꯈꯦꯠꯅꯕꯁꯦ ꯃꯤ ꯑꯃ ꯃꯤ ꯑꯃꯗꯩ ꯑꯗꯨ ꯃꯥꯒꯤ ꯍꯥꯏꯗꯤ ꯑꯩꯩ ꯂꯩꯇꯁꯦ ꯈꯪꯕ ꯉꯝꯕ꯭ꯔꯥ ꯀꯃꯥꯏꯅ ꯇꯧꯋꯤ
ꯍꯣꯏ ꯑꯗꯨꯕꯨꯗꯤ ꯆꯥꯎꯔꯥꯛꯄ ꯑꯃ ꯃꯥꯕꯨ ꯀꯨꯞꯁꯤꯟꯕꯤꯔꯤꯕ ꯐꯤꯔꯣꯟꯗꯨꯅ ꯆꯥꯎꯔꯥꯛꯄ ꯑꯃꯕꯨꯗꯤ ꯈꯪ ꯈꯪꯕ ꯉꯝꯃꯅꯤꯀꯣ ꯍꯥꯏꯕꯗꯤ ꯂꯩꯕ ꯂꯩꯇꯕ ꯍꯥꯏꯕꯗꯨꯗꯤ ꯌꯥꯝ ꯈꯦꯠꯅꯈ꯭ꯔꯤꯕ ꯑꯣꯏꯔꯗꯤ ꯈꯪꯕ ꯉꯝꯃꯅꯤ ꯑꯗꯨꯒ ꯆꯥꯡꯆꯠꯇ ꯂꯩꯕ ꯀꯥꯡꯒꯨꯒꯤꯗꯤ ꯑꯗꯨꯝ ꯑꯝꯍꯥꯅꯤꯗ ꯍꯥꯏꯕꯗꯤ ꯑ ꯃꯤꯁꯦ ꯑꯗꯨꯝ ꯐꯤꯔꯣꯟꯗꯅ ꯍꯦꯟꯅ ꯊꯥꯗꯖꯕ ꯃꯤ ꯂꯩ ꯄꯩꯁꯥ ꯐꯅ ꯄꯥꯏꯔꯁꯨ ꯐꯤꯔꯣꯟ ꯗ ꯊꯥꯗꯗꯕ ꯃꯤ ꯑꯗꯨꯝ ꯂꯩꯌꯦꯕꯀꯣ ꯑꯗꯨꯝ ꯁꯨꯗ꯭ꯔꯨꯝ ꯃꯨꯗ꯭ꯔ‌ꯦꯅꯔ ꯄꯪꯂꯩ ꯂꯩꯕ ꯑꯗꯒꯤ ꯄꯩꯁꯥꯅ ꯌꯥꯝ ꯀꯟꯅ ꯄꯥꯏꯕ ꯅꯠꯇ꯭ꯔꯒꯁꯨ ꯃꯥꯅ ꯑꯗꯨꯝ ꯉꯝꯖꯕ ꯆꯥꯡ ꯑꯃꯗ ꯂꯩꯕ ꯑꯗꯨꯕꯨ ꯊꯥꯗꯕꯁꯦ ꯐꯤꯔꯣꯟꯗ ꯍꯦꯟꯅ ꯊꯥꯗꯖꯕꯒꯤ ꯑꯗꯨꯝ ꯍꯦꯟꯅ ꯃꯁꯥ ꯅꯥꯟꯅ ꯍꯦꯟꯅ ꯄꯩꯁꯥ ꯄꯥꯏꯕ ꯃꯥꯟꯕ ꯎꯕꯗꯤ ꯂꯩ ꯑꯗ‌ꯣ ꯑꯩꯒꯤ ꯑꯣꯏꯅꯕꯨꯗꯤ ꯌꯥꯝ ꯀꯟꯅ ꯑꯗꯨꯗ ꯏꯪꯊꯝꯊꯥꯒꯤ ꯐꯤꯔꯣꯟꯗ ꯃꯤꯒꯤ ꯄꯩꯁꯥ ꯄꯥꯏꯕ ꯄꯥꯏꯗꯕ ꯂꯦꯞꯄ ꯈꯣꯠꯄ ꯑꯗꯨꯝꯕꯗ‌ꯣ ꯀꯌꯥ ꯀꯩꯅꯣ ꯇꯧꯗꯦꯕꯀꯣ ꯑꯥ ꯀꯩꯁꯨ ꯈꯟꯖꯤꯜꯂꯨꯗꯦꯕ ꯑꯩꯒꯤ ꯑꯣꯏꯅꯗꯤ ꯑꯗꯨꯒ ꯎꯝ ꯈꯪꯕꯕꯨꯗꯤ ꯈꯔꯗꯤ ꯑꯗꯨꯝ ꯉꯝꯃꯅꯤ ꯀꯣ ꯍꯥꯏꯕꯗꯤ ꯁꯦꯇ‌ꯣꯔꯛꯏꯕ ꯐꯤꯔꯣꯟꯗꯨꯅ ꯑꯗꯨꯝ ꯈꯔꯗꯤ ꯈꯪꯕꯗꯤ ꯑꯗꯨꯝ ꯉꯝꯕꯅꯦꯕꯀꯣ ꯑꯗꯨ ꯑꯣꯏꯔꯒꯁꯨ ꯑꯗꯨꯅ ꯍꯦꯛꯇ ꯆꯞ ꯆꯥꯕꯤꯗꯤ ꯈꯪꯕ ꯉꯝꯗꯕꯗꯣ ꯍꯥꯏꯕꯗꯤ ꯍꯧꯖꯤꯛꯀꯥꯟꯁꯦ ꯑꯗꯨꯝ ꯀꯩꯁꯨ ꯌꯥꯔꯦ ꯍꯥꯏꯕ ꯇꯥꯔꯦꯀꯣ ꯇꯧꯒꯦ ꯍꯥꯏꯕꯁꯨ ꯃꯌꯥꯝ ꯌꯥꯔꯦ ꯐꯤꯔꯣꯟ ꯅꯥꯟꯕ ꯁ‌ꯦꯠꯂꯒ ꯑꯗꯒꯤ ꯑꯗꯨꯝ ꯋꯥꯏꯊꯣꯛ ꯋꯥꯏꯁꯤꯟ ꯇꯧꯕꯒꯤꯁꯨ ꯐꯤꯂꯝꯗꯁꯨ ꯃꯌꯥꯝ ꯎꯠꯂꯤꯗꯅꯀꯣ ꯑꯗꯨꯅ ꯆꯞ ꯆꯥꯕ ꯑꯃ ꯍꯥꯏꯕ ꯉꯝꯗ꯭ꯔꯒꯁꯨ ꯆꯥꯎꯔꯥꯛꯄ ꯑꯃꯗꯤ ꯈꯪꯕꯗꯤ ꯉꯝꯒꯅꯤ ꯇꯧꯕꯇꯕꯨ ꯑꯩꯒꯤ ꯑꯣꯏꯅ ꯑꯗꯨꯃꯥꯏꯅ ꯐꯤꯔꯣꯜꯗ ꯌꯦꯡꯉꯒ ꯌꯥꯝ ꯀꯟꯅ ꯃꯥꯗꯤ ꯏꯅꯥꯛꯈꯨꯟꯕ ꯃꯥꯜꯂꯦ ꯑꯗꯨ ꯃꯥꯜꯂꯦꯅ ꯑꯗ ꯇꯧꯕꯗꯤ ꯀꯌꯥꯗꯤ ꯌꯥꯎꯗꯦ ꯑꯗꯨꯒ ꯑꯩꯁꯦ ꯑꯗꯨꯝ ꯈꯪꯗꯦ ꯍꯧꯖꯤꯛꯀꯥꯟꯗꯤ ꯐꯤꯔꯣꯜ ꯑꯩꯗꯤ ꯏꯪꯊꯝꯊꯥꯁꯦ ꯁꯦꯀ‌ꯦꯜꯍ‌ꯦꯟ ꯉꯥꯛꯇꯅꯦ ꯑꯩꯅ ꯁꯦꯠꯂꯤꯁꯦ ꯑꯗꯨꯝ ꯍꯥꯏꯕꯗꯤ ꯑꯗꯨꯅꯁꯨ ꯍꯦꯟꯅ ꯅꯨꯡꯉꯥꯏꯌꯦ ꯀꯣ ꯂꯨꯝꯕꯁꯨ ꯑꯩꯅ ꯂꯨꯝꯕ ꯑꯗꯒꯤ ꯉꯁꯥꯏ ꯑꯩ ꯍꯥꯏꯁꯦ ꯂꯤꯁꯤꯡ ꯑꯃ ꯄꯤꯔꯒ ꯑꯃꯈꯛꯇꯪ ꯁꯦꯠꯄ ꯁꯔꯨꯛꯇꯤ ꯂꯨꯄꯥ ꯆꯧꯉꯥ ꯄꯤꯕ ꯑꯅꯤ ꯂꯩꯈꯤꯕꯅ ꯐꯩꯌ‌ꯦꯕ ꯁꯦꯀꯦꯟ ꯍꯦꯟꯗꯒꯤꯀꯣ ꯑꯗꯨꯃꯥꯏꯅ ꯁꯨꯝ ꯁꯝꯂꯞꯅ ꯍꯥꯏꯕ ꯋꯥꯅꯤꯀꯣ ꯆꯧꯉꯥ ꯄꯤꯕ ꯀꯩꯁꯨ ꯂꯩꯗ‌ꯦ ꯁꯦꯀꯦꯟ ꯍꯦꯟꯗꯩꯁꯨ ꯑꯍꯣꯡꯕ ꯉꯥꯛꯇꯅ‌ꯦ ꯂꯩꯖ‌ꯦ ꯑꯗꯨꯃꯥꯏꯅ ꯇꯧꯋꯦ ꯑꯗꯨꯒ ꯍꯣꯏ ꯌꯥꯝ ꯊꯕꯛ ꯏꯪꯈꯥꯡ ꯑꯃꯃ ꯈꯤꯇꯪ ꯃꯐꯝ ꯀꯩꯅꯣ ꯇꯧꯗꯕ ꯆꯠꯄ ꯈꯣꯠꯄꯒꯤꯗꯤ ꯑꯗꯨꯝ ꯑꯩꯅ ꯈꯔ ꯅꯤꯌꯣꯝ ꯆꯨꯝꯕ ꯑꯃꯅꯤ ꯊꯝꯈ꯭ꯔꯒꯁꯨ ꯆꯥꯎꯔꯥꯛꯅ ꯑꯩꯅ ꯌꯨꯝꯗ ꯌꯥꯝ ꯇꯣꯏꯅ ꯂꯤꯠꯄ ꯂꯨꯊꯣꯛ ꯂꯤꯠꯁꯤꯟ ꯁꯥꯟꯅꯕ ꯁ꯭ꯋꯥꯏꯗ ꯂꯩꯕ ꯈꯣꯠꯄꯒꯤ ꯇꯧꯕꯩꯗꯤ ꯑꯩ ꯁ‌ꯦꯀ‌ꯦꯂ‌ꯦꯟ ꯉꯥꯛꯇ ꯑꯗꯨꯝ ꯈꯜꯂꯦ ꯍꯧꯖꯤꯛꯁꯨ ꯃꯣꯏ ꯅꯨꯡꯁꯨ ꯅꯨꯡꯉꯥꯏꯌꯦ ꯀꯨꯏꯅꯁꯨ ꯆꯠꯂꯦ ꯂꯨꯝꯁꯨ ꯂꯨꯝꯃꯦ ꯈꯪꯗꯦ ꯌꯥꯝ ꯅꯨꯡꯉꯥꯏ ꯍꯥꯏꯇꯥꯔꯦ ꯑꯩꯒꯤ ꯑꯣꯏꯅ ꯁ‌ꯦꯀ‌ꯦꯂꯦꯟꯁꯦ
ꯑꯣ ꯍꯣꯏ ꯑꯩ ꯑꯩ ꯋꯥꯈꯜꯗꯗꯤ ꯑꯗꯨꯝ ꯅꯤꯡꯊꯝꯊꯥꯒꯤ ꯐꯤꯔꯣꯟꯁꯤꯀꯣ ꯑꯗꯨꯝ ꯍꯥꯏꯗꯤ ꯑꯇꯥꯏꯗꯤ ꯐꯤꯔꯣꯟ ꯊꯥꯕꯅꯤꯅ ꯑꯗꯨꯝ ꯈꯔ ꯇꯥꯡꯕ ꯈꯣꯠ ꯐꯨꯔꯤꯠ ꯑꯝ ꯇꯧꯋꯤꯅꯀꯣ ꯑꯗꯨꯅ ꯑꯗꯨꯝ ꯍꯥꯏꯐꯦꯠ ꯌꯦꯡꯕ ꯀꯥꯟꯗ ꯏꯁ ꯃꯥꯅ ꯁꯦꯠꯂꯤꯁꯦ ꯃꯥꯃꯜ ꯑꯇꯥꯡꯕ ꯑꯣꯏꯔꯝꯗꯧ ꯃꯥꯜꯂ‌ꯦ ꯃ‌ꯣꯏꯆꯤ ꯈꯔ ꯅꯨꯡꯉꯥꯏꯔꯝꯗꯧ ꯃꯥꯜꯂꯦ ꯁꯨꯃꯥꯏꯅ ꯗꯨꯝ ꯈꯟꯖꯕ ꯑꯩꯅ ꯁꯨꯝ ꯋꯥꯈꯟꯗ ꯈꯟꯕꯗꯨꯕꯨ ꯅꯣꯉꯣꯟꯗ ꯁꯨꯝ ꯍꯥꯏꯕ ꯋꯥꯅꯦꯕꯀꯣ ꯑꯗꯨ ꯃꯤ ꯃꯤ ꯋꯥꯈꯜꯁꯤ ꯑꯃꯨꯛ ꯇꯣꯡꯉꯜꯂꯤꯅꯀꯣ ꯍꯣꯏ ꯐꯔꯦ ꯑꯁꯤꯅ ꯑꯁꯤ ꯑꯣꯏꯈ꯭ꯔꯁꯨ ꯑꯩꯈꯣꯏ ꯉꯁꯤ ꯗ꯭ꯔꯥꯒ‌ꯣꯟ ꯐ꯭ꯔꯨꯠꯁꯦ ꯌꯥꯝ ꯁꯥꯠꯇꯦ ꯉꯔꯥꯡꯗꯤ ꯇꯔꯨꯛ ꯂ ꯇꯔꯦꯠ ꯂ ꯁꯥꯠꯄꯅꯦꯕꯀꯣ ꯉꯁꯤꯗꯤ ꯑꯅꯤꯈꯛꯁꯦ ꯃꯀꯥ ꯐꯅ ꯌꯥꯝ ꯄꯥꯛꯅ ꯁꯥꯠ ꯍ‌ꯣꯏ ꯌꯦꯡꯕ ꯀꯥꯟꯗ ꯃꯥꯒꯤ ꯂꯩꯁꯦ ꯌꯥꯝ ꯐꯖꯕ ꯑꯃ ꯑꯣꯏꯕꯗꯣ ꯗꯨꯃꯥꯏ ꯑꯣꯏꯌꯦ ꯍꯥꯏꯗꯤ ꯑꯩꯈꯣꯏꯒꯤ ꯂꯩꯀꯪ ꯊꯝꯕꯥꯜꯒꯨꯝꯕ ꯂꯩꯗꯅꯀꯣ ꯅꯨꯡꯗꯥꯡꯗ ꯁꯥꯠꯄꯗꯣ ꯑꯗꯨꯗꯣ ꯍꯥꯏꯔꯨꯞꯀ ꯃꯥꯜꯂꯒ ꯆꯥꯎꯕꯗꯤ ꯁꯤꯅ ꯌꯥꯝ ꯍꯦꯜꯂꯦ ꯑꯗꯣ ꯐꯖꯕꯗꯤ ꯑꯩꯈꯣꯏꯒꯤ ꯂꯩꯀꯪ ꯊꯝꯕꯥꯜꯗꯣ ꯑꯗꯨꯅ ꯃꯥꯒꯤ ꯃꯑꯣꯡ ꯃꯁꯛꯇꯤ ꯃꯥꯟꯅ ꯇꯥꯔꯒꯁꯨ ꯃꯥꯒꯤ ꯐꯖꯕ ꯍꯥꯏꯕ ꯇꯣꯉꯥꯟꯅ ꯂꯩꯗꯅ ꯑꯗꯨꯕꯨ ꯂꯩꯀꯪ ꯊꯝꯕꯥꯥꯟꯗ ꯑꯗꯨꯃꯥꯏꯅ ꯍ‌ꯦꯠꯂ‌ꯦ ꯑ ꯅꯣꯏꯗꯤ ꯗꯔꯥꯒ‌ꯣꯟ ꯐ꯭ꯔꯨꯠꯀꯨꯝꯕ ꯂꯩꯀꯪ ꯊꯝꯕꯥꯜꯒꯨꯝꯁꯦ ꯊꯥꯕ꯭ꯔ‌ꯣ ꯊꯥꯗꯕ‍꯭ꯔ‌ꯣ ꯀꯃꯥꯏꯅ ꯇꯧꯒꯦ
ꯑꯥ ꯂꯥꯏꯀꯪ ꯊꯧꯕꯥꯜꯒꯤ ꯋꯥꯔꯤꯁꯦ ꯂꯥꯏꯀꯪ ꯊꯧꯕꯥꯜꯁꯦ ꯑꯩꯈꯣꯏ ꯍꯥꯟꯅ ꯐꯖꯅ ꯌꯥꯝ ꯊꯤꯅ ꯆꯥꯎꯅꯀꯣ ꯊꯥꯔꯝꯃꯦ ꯂꯩꯔ ꯑꯩꯈꯣꯏ ꯍꯦꯛ ꯑꯩ ꯃꯥꯅ ꯍꯧꯕꯁꯤꯁꯨ ꯊꯣꯡꯒꯤ ꯑ ꯊꯣꯡꯒꯤ ꯑꯩꯈꯣꯏ ꯃꯥꯡꯒꯣꯟꯒꯤ ꯑꯗꯨꯝ ꯑ ꯆꯨꯔꯤ ꯀꯨꯝꯕꯁꯦ ꯁ꯭ꯋꯥꯏꯖ‌ꯦ ꯌꯥꯝ ꯆꯥꯎꯅ ꯍꯧꫪꯝꯃꯦꯀꯣ ꯃꯌꯥꯝꯖ‌ꯦ ꯑꯗꯨꯝ ꯌꯦꯡꯅꯕ ꯂꯥꯛꯇꯣꯏꯅꯦ ꯊꯥꯏꯅꯒꯤ ꯁꯨꯝ ꯑꯩ ꯐꯣꯟꯗ ꯀꯩꯗ ꯌꯥꯝ ꯀꯟꯅ ꯃꯌꯥꯝꯁꯦ ꯐꯣꯀꯁ ꯇꯧꯅꯗꯔ‌ꯦꯅꯀꯣ ꯑꯗꯨꯝ ꯉꯥꯏꯍꯥꯛ ꯀꯣꯏꯇꯣꯛ ꯀꯣꯏꯁꯤꯟ ꯁꯥꯟꯅꯔꯒ ꯋꯥꯀꯤꯡ ꯆꯠꯂ ꯈꯣꯠꯂꯒ ꯑꯗꯨꯝ ꯇꯧꯅꯔꯝꯃꯤꯗꯅꯀꯣ ꯑꯗꯨꯃꯥꯏꯅ ꯇꯧꯅꯕꯁꯤꯅ ꯃꯤꯁꯦ ꯑꯗꯨꯝ ꯂꯩ ꯌꯦꯡꯉ ꯂꯥꯛꯅꯗꯣꯏꯅꯦ ꯑꯩꯈꯣꯏꯒꯤ ꯂꯥꯏꯀꯪ ꯊꯝꯕꯥꯜꯁꯤꯀꯣ ꯌꯥꯝ ꯐꯖꯕꯗ‌ꯣꯀꯣ ꯑꯗꯩ ꯀꯨꯏꯅ ꯂꯤꯅ ꯂꯩꯔꯛꯄꯒꯤꯁꯨ ꯂꯩꯁꯦ ꯌꯥꯝ ꯆꯥꯎꯕꯗꯣ ꯑꯗꯨꯃꯥꯏꯅꯁꯨ ꯑꯣꯏꯕ ꯍꯥꯏ ꯇꯥꯔꯦ ꯑꯗꯨꯃꯥꯏꯅ ꯌꯥꯝ ꯐꯖꯩ ꯑꯗꯣ ꯑꯩꯅ ꯆꯃꯝꯅꯕ ꯑꯃ ꯂꯩꯔꯤꯁꯦ ꯍꯣꯏ ꯃꯣꯏꯁꯦ ꯑ ꯃꯣꯏꯒꯤ ꯃꯅꯥꯗꯒꯤ ꯀꯩꯗꯒꯤ ꯀꯩ ꯁꯤꯗꯕꯨꯗꯤ ꯍꯥꯏꯔꯞ ꯃꯥꯟꯅꯩ ꯂꯣꯏꯅ ꯑꯗꯨꯗꯣ ꯗ꯭ꯔꯥꯒꯣꯟ ꯐ꯭ꯔꯨꯠꯀ ꯂꯩꯀꯪ ꯊꯝꯕꯥꯜꯒꯒꯤ ꯂꯩꯖ‌ꯦ ꯑꯣꯜꯃꯣꯁ ꯆꯞ ꯃꯥꯟꯅꯕꯗꯧꯅ ꯇꯧꯔꯝꯕꯖ‌ꯦ ꯁꯤꯁꯦ ꯌꯥꯝ ꯉꯛꯄ ꯑꯃꯗꯤ ꯐꯥꯎꯋꯦ ꯑꯗꯨꯒ ꯑꯃꯅ ꯃꯍꯩ ꯄꯥꯜꯂꯛꯛꯇꯣꯏꯅꯤꯗꯅ ꯎꯍꯩ ꯑꯣꯟꯈꯤꯗꯣꯏꯅꯤ ꯑꯃꯗꯤ ꯑꯗꯨꯃꯥꯏꯅ ꯄꯥꯝꯃꯤꯗꯅ ꯑꯗ‌ꯣ ꯌꯥꯝ ꯆꯞ ꯃꯥꯟꯅꯕꯒ ꯆꯞ ꯃꯥꯟꯅꯕꯗꯧꯅ ꯇꯧꯔꯝꯕꯁꯦ ꯁꯤꯃꯗꯤ ꯌꯥꯝ ꯉꯛꯑꯦ ꯑꯗꯣ ꯍꯧꯖꯤꯛ ꯍꯧꯖꯤꯛꯀꯤ ꯑꯣꯏꯅꯗꯤ ꯂꯩꯀꯪ ꯊꯝꯕꯥꯜꯗꯤ ꯑꯩꯈꯣꯏꯒꯤ ꯍꯧꯗꯦ ꯗ꯭ꯔꯥꯒꯣꯟ ꯐ꯭ꯔꯨꯠꯄꯨꯗꯤ ꯈꯔ ꯍꯧꯋꯦ ꯑꯗꯣ ꯑꯃꯈꯛꯇꯪꯗꯤ ꯄꯥꯜꯂꯦ ꯑꯗꯨ ꯅꯪꯅ ꯉꯁꯤ ꯗ꯭ꯔꯥꯒꯣꯟ ꯐ꯭ꯔꯨꯏꯠꯀꯤ ꯂꯩ ꯌꯥꯝ ꯄꯥꯜꯂꯝꯗꯦ ꯍꯥꯏꯖ‌‌ꯦ ꯅꯣꯡꯃ ꯅꯣꯡꯃꯒꯤ ꯄꯥꯟ ꯍꯥꯏꯗꯤ ꯄꯥꯟꯕꯗꯨ ꯑꯣꯏꯗꯣꯔꯤꯕ꯭ꯔꯥ ꯅꯠꯇ꯭ꯔꯒ ꯃꯣꯏꯗꯤ ꯑꯃꯨꯛꯇꯪ ꯄꯥꯟ ꯁꯥꯠꯈꯤꯕꯗꯨꯅ ꯂꯣꯏꯔꯕ ꯅꯠꯇ꯭ꯔꯣ ꯀꯃꯥꯏ ꯇꯧꯕꯅꯣ ꯅꯪꯅ ꯍꯥꯏꯁꯤꯕꯣ
ꯍꯅ ꯄꯣꯝꯕꯗꯣ ꯍꯥꯏꯗꯤ ꯇꯔꯥꯃꯨꯛ ꯇꯔꯥꯒ ꯇꯔꯥꯏꯟꯊꯣꯏ ꯑꯗꯨꯃꯥꯏ ꯄꯣꯝꯕꯅꯦꯕ ꯑꯗꯨꯗ ꯈꯔ ꯑꯃꯅ ꯍꯥꯏꯗꯤ ꯉꯔꯥꯡ ꯅꯍꯥꯟ ꯆꯥꯊꯣꯛꯈ꯭ꯔꯦ ꯑꯗ ꯈꯔ ꯑꯃꯅ ꯍꯧꯖꯤꯛ ꯁꯥꯠꯄꯩ ꯋꯥꯅꯤꯗ ꯅꯨꯡꯇꯤ ꯆꯞ ꯃꯥꯟꯅ ꯅꯣꯡꯃꯗ ꯂꯣꯏꯅ ꯁꯥꯠꯇꯦꯕ ꯃꯣꯏꯗꯣ ꯈꯔ ꯍꯥꯟꯅ ꯉꯥꯟꯟꯅ ꯁꯥꯠꯄ ꯑꯗꯣ ꯄꯣꯝꯃꯗꯤꯀꯣ ꯁꯤ ꯄꯣꯝꯃꯦꯕ ꯆꯔꯥꯁꯦ ꯑꯁꯤ ꯂꯣꯏꯒ‍꯭ꯔꯅꯦꯕ ꯑꯁꯤ ꯃꯇꯨꯡꯗ ꯀꯔꯤꯝ ꯄꯣꯝꯃꯔꯣꯏꯕꯀꯣ ꯍꯥꯏꯗꯤ ꯆꯥꯎꯔꯥꯛꯄ ꯑꯃꯗꯤ ꯃꯥꯟꯗꯣꯏꯕ ꯅꯣꯡꯃ ꯅꯤꯅꯤ ꯈꯦꯠꯅꯕꯩ ꯋꯥꯔꯤꯅꯦꯕ ꯑꯗꯨ ꯂꯣꯏꯒ꯭ꯔꯒ ꯑꯗꯨꯒ ꯃꯊꯪꯒꯤ ꯍꯧꯕ ꯀꯥꯟꯗꯗꯤ ꯑꯃꯨꯛ ꯀꯩ ꯍꯥꯏꯅꯤ ꯑꯁꯤꯒꯤ ꯀꯩꯅꯣꯁꯦ ꯆꯞ ꯍꯥꯏꯗꯤ ꯃꯔꯣꯟꯖ‌ꯦ ꯆꯞ ꯃꯥꯟꯅꯅ ꯑꯗꯨꯝ ꯇꯔꯥꯒꯨꯝꯕ ꯑꯃ ꯃꯨꯛ ꯆꯣꯡꯊꯣꯛꯂꯛꯈꯤꯅꯦꯕ ꯍꯥꯏꯗꯤ ꯑꯩꯒꯤ ꯃꯤ ꯑꯇꯩꯒꯤ ꯇꯧꯗꯁꯨ ꯌꯥꯎꯋ‌ꯦ ꯑꯗꯣ ꯈꯔꯅ ꯇꯧꯕꯁꯨ ꯌꯥ ꯆꯍꯤ ꯑꯃꯗ ꯑꯃꯨꯛꯇꯪ ꯄꯥꯂ ꯂꯣꯏꯁꯤꯟꯕꯁꯨ ꯌꯥꯏꯕꯀꯣ ꯑꯩꯈꯣꯏꯁꯤꯗꯤ ꯑꯗꯨꯝ ꯍꯥꯏꯗꯤ ꯃꯔꯣꯟ ꯃꯔꯣꯟ ꯑꯅꯤꯔꯛ ꯑꯍꯨꯝꯂꯛ ꯃꯃꯥꯡ ꯄꯥꯟꯕꯗꯣ ꯑꯍꯥꯟꯕꯒꯤꯗꯨꯅ ꯑꯃ ꯄꯥꯜꯂꯦ ꯃꯊꯪꯅ ꯑꯍꯨꯝ ꯄꯥꯜꯂꯦ ꯑꯗꯨꯃꯥꯏꯅ ꯇꯧꯔꯒ ꯑꯗꯨꯝ ꯄꯥꯟꯒꯤꯕꯅꯦꯕ ꯍꯥꯏꯗꯤ ꯃꯔꯣꯟꯁꯦ ꯆꯞ ꯃꯥꯟꯅꯕ ꯃꯔꯣꯟꯁꯦ ꯂꯣꯏꯅ ꯍꯩ ꯃꯍꯩ ꯆꯥꯕ ꯂꯣꯏꯕ ꯃꯇꯝꯗꯅꯦꯀꯣ ꯑꯃꯨꯛ ꯆꯞ ꯃꯥꯟꯅ ꯍꯧꯒꯠꯂꯒ ꯑꯃꯨꯛ ꯃ ꯃꯄꯥ ꯑꯃꯨꯛ ꯁꯥꯔꯛꯀꯅꯦꯕ ꯃꯥ ꯍꯌ‌ꯦꯡ ꯂ‌ꯣꯏꯖꯤꯟꯕ ꯃꯇꯝꯖꯤꯅ ꯑꯩꯈꯣꯏ ꯑꯗꯨꯝ ꯑꯩꯈꯣꯏꯒꯤ ꯐꯧ ꯂꯣꯛꯄ ꯃꯇꯝꯗꯣ ꯑꯗꯨꯐꯥꯎ ꯑꯗꯨꯝ ꯐꯖꯅ ꯄꯥꯜꯂꯦ
ꯑꯣ ꯌꯥꯝ ꯐꯩꯅꯦ ꯑꯗꯨꯗꯤ ꯑꯩꯈꯣꯏꯒꯤꯕꯨꯗꯤ ꯑꯍꯥꯟꯕ ꯑꯣꯏꯗꯣꯏꯅꯦ ꯍꯟꯗꯛ ꯄꯥꯜꯂꯤꯁꯤꯅ ꯍꯧꯕꯗꯤ ꯀꯨꯏꯔꯦ ꯑꯗꯨꯒꯁꯨ ꯑꯝꯇ ꯄꯥꯟꯗꯕ ꯍꯟꯗꯛꯅ ꯑꯍꯥꯟꯕ ꯑꯣꯏꯅ ꯂꯩ ꯑꯃꯈꯛꯇꯤ ꯄꯥꯟꯈꯤꯕ ꯃꯥꯜꯂꯦ ꯑꯗꯣ ꯑꯩꯖ‌ꯦ ꯌꯥꯝ ꯅꯨꯡꯉꯥꯏꯇꯕ ꯑꯃꯅ ꯐꯖꯅ ꯌꯦꯡꯍꯧꯗꯔ‌ꯦꯕ ꯂꯩꯖ‌ꯦ ꯍꯥꯏꯕꯗꯤ ꯀꯃꯥꯏꯅ ꯁꯥꯠꯄ ꯈꯣꯠꯄ ꯍꯥꯏꯁꯦ ꯃꯤꯒꯤꯗꯗꯤ ꯄꯪꯎꯎꯕ ꯑꯩꯈꯣꯏꯒꯤ ꯑꯣꯏꯅꯗꯤ ꯑꯩ ꯐꯖꯅ ꯌꯦꯡꯍꯧꯗ꯭ꯔꯦ ꯑꯗꯨꯃ ꯑꯗꯣ ꯑꯩꯅ ꯍꯧꯖꯤꯛ ꯌꯦꯡꯕꯗꯗꯤ ꯈꯣꯏꯖꯤꯟꯒꯤ ꯂꯩꯔꯝꯃꯦꯕꯀꯣ ꯑꯗꯨ ꯄꯥꯟꯗꯣꯏꯔꯥ ꯄꯥꯜꯂꯣꯏꯗꯣꯏꯔꯥ ꯈꯪꯗꯦ ꯌꯦꯡꯉꯒꯦ ꯑꯍꯥꯟꯕꯗꯤ ꯑꯣꯏꯗꯣꯏꯅ‌ꯦ ꯄꯥꯜꯂꯒꯁꯨ ꯀꯣ
ꯍꯣꯏ ꯐꯔꯦ ꯐꯔꯦ ꯑꯗꯨꯗꯤ ꯅꯪ ꯖꯨ ꯂꯩꯔꯨꯔ‌ꯣ ꯑꯩꯁꯨ ꯉꯁꯤꯗꯤ ꯋꯥꯔꯦ ꯄꯣꯊꯥꯅꯕ ꯇꯧꯔꯒ‌ꯦꯀꯣ
ꯍꯣ ꯐꯔꯦ ꯐꯔꯦ